ꯍꯜꯂꯣ
ꯇꯥꯔꯔꯕꯣ
ꯇꯥꯏꯌꯦ
ꯑꯣ ꯆꯥꯛ ꯆꯥꯔꯕ ꯀꯃꯥꯏꯅ ꯇꯧꯔꯒꯦ
ꯆꯥꯛꯆꯥꯥꯗ꯭ꯔꯤꯗ ꯃꯩ ꯑꯃ ꯃꯨꯠꯊꯣꯛꯈꯗꯅ ꯇꯧꯔꯤꯅꯤ ꯀꯦꯟꯗꯜ ꯆꯨꯔꯒ ꯃꯊꯪ ꯃꯊꯪ ꯀꯥ ꯈꯨꯗꯤꯡꯒꯤ ꯊꯥꯜꯂꯝꯕꯅꯦ ꯑꯩꯁꯦ
ꯀꯦꯟꯖꯥꯡ ꯊꯣꯉꯕ
ꯍꯟꯖꯥꯡꯁꯦ ꯑꯩꯈꯣꯏꯗ ꯁꯧꯒꯔꯤ ꯑꯃ ꯊꯣꯡꯈ꯭ꯔꯦ ꯑꯗꯨꯒ ꯀꯩꯅꯣꯗꯨꯣ ꯀꯩꯕ ꯉꯥꯔꯤꯡꯈꯥ ꯑꯩꯈꯣꯏꯒꯤ ꯁꯦꯒꯣꯠꯀ ꯑꯩꯈꯣꯏꯒꯤ ꯉꯥꯔꯤ ꯐꯨꯝꯃꯥꯏꯒ ꯉꯧꯕꯗꯣ ꯑꯗꯨꯃ ꯉꯧꯈ꯭ꯔꯦ ꯑꯗꯨꯒ ꯊꯥꯡꯖꯤꯡ ꯁꯤꯡꯖꯨ ꯑꯃ ꯁꯨꯕꯁꯦ ꯑꯗꯨ ꯊꯥꯡꯖꯤꯡꯗꯣ ꯈꯣꯛꯅꯅꯕ ꯇꯧꯔꯀꯥꯟꯗ ꯃꯩ ꯐꯨꯠꯂꯥꯎꯅ ꯊꯣꯛꯈ꯭ꯔꯦ ꯃꯩ ꯂꯥꯛꯑꯒꯣꯏ ꯑꯣꯏꯅ ꯆꯥꯔꯁꯦꯅ ꯑꯃꯨꯛ ꯂꯣꯏ ꯈꯥꯝꯅ ꯂꯩꯔꯦ ꯑꯆꯥꯄꯣꯠ ꯍꯥꯟꯕꯔꯣꯝꯗꯩ ꯑꯃꯨꯛ ꯇꯧ ꯂꯩꯔꯦ ꯀꯦꯟꯗꯜ ꯊꯥꯜꯂꯒ
ꯀꯅꯥꯅ ꯊꯣꯡꯉꯤꯅꯣ ꯊꯣꯡꯕꯗꯤ
ꯎꯝ ꯊꯣꯡꯕꯁꯦ ꯑꯩꯈꯣꯏ ꯏꯇꯩꯃꯗ ꯊꯣꯡꯉꯦ ꯑꯩꯅꯕꯨꯗꯤ ꯑꯩꯅ ꯉꯥꯔꯤ ꯈꯔ ꯀꯥꯡꯕꯨꯗꯣ ꯆꯥꯅꯤꯡꯉꯦꯅ ꯑꯩꯅ ꯑ ꯉꯧꯕꯅꯦꯕ ꯑꯗꯨꯗꯤ ꯐꯨꯃꯥꯏꯁꯦ ꯀꯨꯏꯗꯔꯕ ꯑꯩꯈꯣꯏꯁ ꯌꯥꯜꯂꯒ ꯑꯗꯨꯝ ꯊꯝꯕꯅꯦꯕ ꯑꯗ ꯑꯩꯗꯤ ꯑꯗꯨꯒꯤ ꯐꯨꯝꯃꯥꯏꯗꯣ ꯆꯥꯕ ꯌꯥꯔꯝꯃꯣꯏꯗꯕꯩ ꯅꯤꯡꯗꯅ ꯑꯩꯗꯤ ꯑꯗꯨ ꯍꯥꯞꯇ꯭ꯔꯦꯕꯀꯣ ꯉꯥꯔꯤ ꯑꯐꯕꯗꯨꯅ ꯇꯧꯔꯒ ꯉꯧꯕꯅꯦꯕ ꯑꯩꯈꯣꯏꯗ ꯍꯥꯟꯅ ꯀꯩꯁꯨ ꯀꯥꯏꯗꯦ ꯍꯥꯞꯄꯨ ꯉꯥꯔꯤ ꯐꯨꯍꯥꯏꯕꯨ ꯀꯩꯗꯧꯒꯦꯅ ꯇꯧꯔꯒ ꯑꯃꯨꯛ ꯇꯪꯈꯥꯏ ꯆꯟꯕ ꯉꯧꯕ ꯇꯪꯈꯥꯏ ꯆꯠꯂꯛꯀꯥꯟꯗ ꯑꯃꯨꯛ ꯃꯔꯤꯛ ꯐꯨꯝꯃꯥꯏꯗꯨꯃꯥꯏꯅ ꯑꯩꯈꯣꯏꯒꯤ ꯉꯥꯔꯤ ꯐꯖ ꯐꯖꯕ ꯌꯥꯎꯔꯝꯃꯦꯕ ꯑꯗꯨꯗꯩꯗ ꯑꯩꯅ ꯑꯅꯤꯒꯨꯝꯕ ꯂꯧꯊꯣꯛꯑꯦ ꯑꯗꯨꯗꯨꯒꯨꯝꯕ ꯐꯖꯅ ꯆꯥꯝꯊꯣꯛꯑꯒ ꯊꯥꯎ ꯃꯆꯨꯝ ꯈꯤꯇꯪ ꯑꯍꯤꯡꯕꯗꯣ ꯍꯖꯜꯂꯦ ꯊꯥꯎ ꯆꯥꯛ ꯑꯍꯤꯡꯕꯗ ꯑꯗꯨꯒ ꯇꯧꯔꯒ ꯃꯌꯥꯏ ꯊꯤꯒꯥꯡꯗꯨꯗ ꯀꯥꯡꯒꯧꯁꯤꯡꯗꯣ ꯃꯇꯥꯏ ꯑꯃꯇꯥꯏꯗꯨꯗ ꯏꯟꯊꯣꯛꯑ ꯃꯌꯥꯏ ꯊꯤꯀꯥꯡꯗ ꯑꯗꯨ ꯈꯤꯇꯪ ꯑꯃꯨꯛ ꯉꯧꯔꯒ ꯄꯨꯂꯞ ꯑꯃꯨꯛ ꯇꯣꯠꯁꯤꯟꯅꯔꯒ ꯉꯧꯔꯤꯅꯤ ꯍꯥꯎꯗꯧꯕꯨꯗꯤ ꯃꯥꯜꯂꯦ ꯈꯪꯗꯦ ꯃꯅꯥꯝꯕꯨꯗꯤ ꯌꯥꯝ ꯑꯗꯨꯝ ꯅꯨꯡꯁꯤꯕ ꯍꯣꯔꯦꯟ ꯆꯥꯔ ꯈꯪꯉꯅꯤ ꯃꯩ ꯂꯥꯛꯑ ꯆꯥꯔꯒꯦ ꯇꯧꯅꯦ
ꯎꯝ ꯑꯣ ꯍꯣꯏ ꯅꯪ ꯀꯩꯅꯣ ꯇꯧꯕ꯭ꯔꯣ ꯅꯣꯏ ꯑꯉꯥꯡꯈꯩꯗꯤ ꯑꯗꯨꯝ ꯑꯗꯨꯝ ꯃꯔꯤꯟꯈꯥ ꯀꯩꯗꯣ ꯐꯖꯅ ꯆꯥꯕ ꯍꯩꯕ꯭ꯔꯣ ꯀꯃꯥꯏꯅ ꯇꯧꯒꯦ
ꯎꯝ ꯍꯩꯌꯦ ꯃꯣꯏꯁꯨ ꯄꯥꯝꯃꯦ ꯉꯔꯥꯡ ꯗꯥꯡꯁꯨ ꯆꯥꯅꯤꯡꯉꯦꯅ ꯃꯣꯏ ꯉꯧꯔꯒ ꯄꯤꯖꯕꯅꯦ ꯑꯩꯕꯨꯗꯤ ꯉꯔꯥꯡꯗꯥꯥꯡ ꯆꯥꯗ꯭ꯔꯦꯕ ꯑꯗꯨꯒ ꯑꯩꯅ ꯉꯁꯤꯃꯨꯛ ꯉꯧꯕꯗꯨꯗ ꯑ ꯍꯥꯎꯕꯅꯦ ꯉꯍꯥꯡꯗꯨꯁꯨ ꯍꯥꯎꯋꯦ ꯑꯃꯨꯛ ꯆꯥꯅꯤꯡꯉꯤꯅꯦ ꯑꯗꯨꯒ ꯃꯁꯤꯁꯨ ꯉꯥꯎꯔꯤꯕꯦꯕ ꯐꯔꯦ ꯐꯔꯦꯅ ꯇꯧꯔꯒ ꯇꯧꯔꯦ ꯑꯗꯩ ꯏꯕꯨꯡꯉꯣꯟꯅ ꯃꯥꯗꯤ ꯁꯨꯝ ꯁꯥꯟꯅꯕ ꯈꯣꯠꯅꯕ ꯆꯠꯄꯅꯤꯅ ꯃꯥꯅ ꯌꯦꯟꯗꯣ ꯈꯔ ꯂꯩꯔꯦ ꯂꯨꯄꯥ ꯆꯅꯤꯃꯨꯛꯀꯤ ꯑꯗꯨꯗꯨꯒ ꯍꯥꯎꯕꯗ ꯀꯩꯣ ꯇꯧꯔ ꯇꯧꯕꯗꯣ ꯆꯥꯅꯤꯡꯗ꯭ꯔꯦ ꯑꯗꯨ ꯃꯩꯗ ꯌꯥꯏꯔꯒ ꯆꯥꯒꯦꯅ ꯇꯧꯔꯒ ꯌꯥꯏꯔꯤ ꯃꯥꯁꯨ ꯌꯥꯝ ꯀꯟꯅ ꯁꯤꯡ ꯊꯥꯒꯠꯂꯒ ꯑꯗꯨꯒꯤꯅꯦ ꯍꯩꯇꯕꯒꯤ ꯉꯁꯥꯏꯗꯒꯤ ꯏꯁꯤꯡ ꯑꯃꯇ ꯁꯦꯝꯃꯨ ꯑꯗꯗꯒꯤ ꯑꯩ ꯃꯥꯁ ꯁꯤꯡꯗꯨ ꯒꯣꯔꯝ ꯒꯣꯔꯣ ꯑꯃꯣꯝ ꯊꯥꯔꯒ ꯌꯥꯏꯕꯗꯤ ꯌꯥꯕ ꯅꯠꯇꯦꯗ ꯃꯣꯏꯗ ꯍꯩꯇꯕꯅꯤꯅ ꯑꯨꯛꯇ ꯇꯧꯖꯕ ꯅꯠꯇꯕꯅꯤꯅ ꯑꯗꯨꯒꯤ ꯍꯣꯏ ꯇꯦꯕꯦꯟ ꯑꯃꯨꯛ ꯁꯦꯝꯃꯛꯑꯦ ꯃꯩꯇꯥꯟ ꯇꯥꯗ꯭ꯔꯗꯤ ꯌꯥꯔꯣꯏ ꯌꯥꯏꯕꯗꯣ ꯃꯩꯈꯨ ꯃꯌꯥꯝꯗꯨꯅ ꯑꯗꯒꯤ ꯃꯩꯔꯤ ꯃꯌꯥꯝꯗꯨꯅ ꯂꯣꯏ ꯆꯥꯛꯊꯦꯛꯈꯤꯗꯅ ꯑꯝꯇ ꯆꯥ ꯌꯥꯔꯔꯣꯏꯅ ꯃꯥꯗꯤ ꯈꯪꯗꯗꯅ ꯑꯗꯨꯗꯤ ꯃꯔꯨ ꯃꯔꯥꯡ ꯀꯩꯀꯥ ꯑꯗꯒꯤ ꯃꯣꯔꯣꯛ ꯑꯁꯨꯕꯒꯗꯣ ꯀꯩꯀꯥꯗ ꯇꯣꯠꯂꯒꯗꯤ ꯌꯥꯏꯗꯣꯏꯅꯤ ꯍꯥꯏꯕ ꯑꯩꯅ ꯑꯗꯨꯗꯤ ꯄꯨꯡꯉꯣ ꯑꯃꯇ ꯆꯥ ꯌꯥꯔꯣꯏ ꯂꯣꯢ ꯈꯥꯔꯅꯤ ꯄꯣꯠꯇꯣ ꯃꯩ ꯗꯦꯕ ꯌꯥꯏꯗꯣꯏꯅꯤꯅ ꯉꯁꯥꯏꯒꯤ ꯅꯣꯏꯒꯤ ꯌꯥꯏꯅꯕ ꯑꯃ ꯃꯦꯆꯤꯟꯗꯨꯗ ꯇꯧꯔꯒ ꯌꯥꯏꯕꯕꯨꯗꯤ ꯐꯕ ꯑꯗꯨ ꯅꯠꯇꯦ ꯐꯠꯇꯕꯅꯤꯅ ꯁꯤꯗꯤ ꯌꯥꯔꯣꯏꯅ ꯍꯥꯏꯕꯗꯒꯤ ꯑꯃꯨꯛ ꯇꯧꯕꯨꯗꯤ ꯇꯧꯗ꯭ꯔꯦ ꯑꯃꯇꯪ ꯇꯣꯠꯂꯒ ꯌꯥꯏꯍꯜꯂꯦ ꯃꯥꯀꯟꯅ ꯌꯥꯏꯔꯤ ꯃꯩ ꯑꯃꯝꯕꯁꯤꯗ
ꯃꯦꯆꯤꯟ ꯇꯣꯉꯥꯟꯅ ꯂꯩꯕꯅꯦ ꯑꯗꯨꯒꯤ ꯇꯣꯠꯅꯕꯗꯤ
ꯎꯝ ꯂꯩꯕ ꯑꯗꯨꯒꯤ ꯃꯦꯆꯤꯟꯗꯣ ꯑꯩꯈꯣꯏꯗ ꯍꯣꯢꯒꯤꯁꯨ ꯂꯩ ꯑꯗꯨꯗꯣ ꯁꯤꯖꯤꯟꯅꯕꯗꯣ ꯃꯣꯏꯒꯤ ꯊꯝꯕ ꯈꯣꯠꯄꯗꯣ ꯑꯩꯗꯤ ꯁꯨꯝ ꯁꯤꯖꯤꯟꯅꯗꯕꯅꯤꯅ ꯍꯩꯇꯦꯕ ꯑꯗꯩ ꯇꯣꯛꯑꯁꯤ ꯄꯨꯡꯉꯣ ꯑꯗꯨꯝ ꯌꯥꯏꯔꯣꯅ ꯇꯧꯔꯒ ꯃꯥ ꯌꯥꯏꯔꯤꯌꯦ ꯃꯊꯪꯗꯗꯤ ꯐꯖꯅ ꯍꯩꯔꯅꯤ ꯑꯗꯨꯒꯁꯨ ꯍꯥꯏꯔꯤꯌꯦ ꯑꯩꯩꯁꯨ ꯁꯨꯡꯍꯩꯁꯨ ꯍꯩꯇꯅ ꯀꯥꯡ ꯌꯥꯝ ꯄꯥꯏꯍꯦ ꯅꯣꯏꯗꯤ ꯀꯩꯀꯩ ꯃꯊꯦꯜ ꯆꯥꯔꯕ
ꯈꯣꯏꯔꯣ ꯀꯩꯅꯣ ꯇꯧꯋꯦ ꯏꯔꯣꯝꯕ ꯑꯃ ꯌꯥꯎꯔꯦ ꯑꯗꯒꯤ ꯑ ꯎꯌꯦꯟ ꯉꯧꯕ ꯑꯃꯅꯦ ꯉꯁꯥꯏ ꯑꯌꯨꯛꯀꯤ ꯀꯥꯡꯉꯧꯁꯨ ꯂꯩꯕ ꯎꯌꯦꯟꯗꯣ ꯄꯠꯈ꯭ꯔꯅꯤꯅ ꯉꯁꯥꯏ ꯈꯣꯏ ꯃꯥꯥꯅ ꯂꯩꯔꯨꯕ ꯑꯗꯨ ꯑꯃꯨꯛ ꯉꯧꯔꯦ ꯑꯗ ꯉꯁꯥꯏ ꯑꯌꯨꯛꯀꯤ ꯕꯦꯂꯦꯟꯗ꯭ꯔꯤ ꯀꯩꯀꯩ ꯍꯋꯥꯏꯁꯥꯡꯕꯤ ꯃꯥꯢꯔꯦꯟ ꯃꯀꯨ ꯇꯧꯔꯒ ꯑꯃ ꯉꯧꯕꯅꯦꯕ ꯑꯗꯨ ꯁꯨꯝ ꯆꯥꯁꯤꯜꯂꯦ ꯑꯗꯩ ꯉꯁꯤ ꯍꯧꯖꯤꯛꯁꯨ ꯑꯃꯨꯛ ꯕꯕꯤꯂꯦꯟꯗ꯭ꯔꯤꯛ ꯑꯦ ꯎꯌꯦꯟ ꯉꯃꯨꯛ ꯆꯥꯁꯤꯜꯂꯦ ꯁꯨꯃꯥꯏꯅ ꯆꯥꯔꯦ ꯏꯔꯣꯟꯕꯒ
ꯑꯗꯨ ꯅꯣꯏ ꯅꯣꯏ ꯎꯌꯦꯟ ꯍꯟꯗꯛ ꯌꯥꯝ ꯇꯣꯏꯟ ꯆꯥꯏꯁꯦ ꯀꯥꯏ ꯀꯥꯏꯗꯩ ꯂꯧꯔꯤꯅꯣ ꯅꯠꯇ꯭ꯔꯒ ꯂꯩꯔꯛꯏꯔꯣ
ꯃꯤꯅ ꯑꯗꯨꯝ ꯌꯣꯟꯕꯁꯨ ꯂꯥꯛꯑꯦ ꯑꯗꯒꯤ ꯂꯩꯁꯨ ꯂꯩꯔꯦ ꯁ꯭ꯋꯥꯏꯗꯒꯤꯀꯣ ꯑꯗꯒꯤ ꯕꯥꯅꯁꯨ ꯅꯍꯥꯟ ꯍꯦꯛꯂꯛꯄꯀꯣ ꯑꯗꯨꯝ ꯑꯗꯨꯢꯗꯨꯒꯤꯅꯤꯗ
ꯑꯗꯨꯅꯦꯕ ꯑꯩꯅ ꯅꯣꯏ ꯆꯤꯡ ꯃꯌꯥ ꯅꯛꯄꯅꯤꯅ ꯁꯨꯝ ꯍꯦꯛꯑꯥꯝꯗꯧ ꯁꯨꯝ ꯃꯥꯟꯕ ꯁꯨꯝ ꯎꯌꯦꯟꯒꯨꯝꯕꯁꯦ ꯇꯥꯡꯉꯤꯗꯅꯀꯣ ꯇꯥꯡꯕꯅꯤꯅ ꯁꯨꯝ ꯄꯥꯛꯅ ꯇꯣꯏꯅ ꯀꯩꯁꯨ ꯆꯥꯟꯅꯗꯦꯕ ꯀꯅꯥꯁꯨ ꯑꯩꯈꯣꯏꯒꯤ ꯆꯩꯔꯥꯎꯕꯒꯨꯝꯕꯗ ꯁꯨꯝ ꯃꯊꯦꯜꯗ ꯁꯨꯝ ꯍꯥꯞꯇꯕꯒꯤ ꯃꯥꯒꯤ ꯃꯇꯝꯗꯨꯒꯤ ꯑꯣꯏꯅꯀꯣ ꯃꯇꯝ ꯃꯇꯝꯗꯨ ꯑꯗꯨꯅ ꯐꯪꯕ ꯄꯣꯠꯅꯤꯅ ꯑꯗꯨꯝ ꯆꯩꯔꯥꯎꯕꯗꯒꯤ ꯑꯗꯨꯝ ꯆꯥꯅꯩꯗꯅꯀꯣ ꯑꯗꯨ ꯅꯠꯇꯕ ꯃꯇꯝꯗꯗꯤ ꯀꯩꯁꯨ ꯌꯥꯝ ꯇꯣꯏꯅ ꯆꯥꯟꯅꯕꯗꯤ ꯑꯣꯏꯗꯦꯕ ꯑꯗꯨꯒꯤꯅꯤ ꯁꯨꯝ ꯍꯪꯕꯅꯤꯗ ꯑꯩꯅ ꯅꯪ ꯉꯔꯥꯡꯁꯨ ꯆꯥꯏ ꯈꯣꯠꯂꯤꯒ ꯍꯥꯏꯕꯗꯨꯗ ꯑꯩꯅ ꯅꯣꯏ ꯍꯦꯛ ꯑꯃꯝꯗꯧꯁꯨ ꯃꯥꯜꯂꯛꯑꯕ
ꯎꯝ ꯍꯣꯏ ꯃꯈꯣꯏꯗꯤ ꯍꯧꯖꯤꯛ ꯃꯇꯝꯁꯦ ꯀꯩꯅꯣ ꯆꯣꯡꯕ ꯃꯇꯝꯕ ꯎꯋꯏꯒꯟ ꯆꯣꯡꯕ ꯃꯇꯝꯅꯦꯕ ꯍꯥꯏꯕꯗꯤ ꯅꯣꯡ ꯆꯤꯡ ꯈꯔ ꯆꯨꯈꯤꯕꯁꯦ ꯑꯩꯁꯦ ꯑꯗꯨꯝ ꯑꯗꯨꯝ ꯎꯌꯦꯟ ꯆꯣꯡꯕ ꯃꯇꯝ ꯑꯣꯏꯌꯦꯕꯀꯣ ꯑꯗꯨꯗꯨꯒꯛ ꯃꯤ ꯑꯩꯈꯣꯏꯅꯕꯨ ꯌꯥꯝ ꯍꯦꯛꯇꯕꯗ ꯃꯤꯗꯤ ꯁꯤꯗ ꯍꯥꯏꯗꯤ ꯑꯗꯨꯝ ꯆꯦꯡ ꯀꯛꯑ ꯀꯥꯟꯗꯅ ꯑꯩꯈꯣꯏꯗꯤ ꯌꯥꯝ ꯈꯪꯍꯟꯗꯦꯕꯀꯣ ꯈꯔ ꯈ ꯈꯔ ꯈꯛꯇꯪ ꯈꯪꯕꯗꯨꯒꯤ ꯈꯪꯕ ꯋꯥꯅꯦꯕ ꯃꯣꯏꯗꯤ ꯃꯌꯥꯝ ꯈꯪꯉꯦ ꯍꯥꯏꯗꯤ ꯂꯩꯕꯥꯛ ꯃꯔꯨꯝꯕꯨ ꯍꯥꯏꯕꯅꯤ ꯑꯃꯕꯨ ꯍꯥꯏꯕꯅꯤ ꯃꯈꯜ ꯃꯈꯜ ꯂꯩꯌꯦꯦ ꯆꯥꯕ ꯌꯥꯕ ꯑꯩꯈꯣꯏꯅ ꯈꯪꯗꯕ ꯋꯥꯅꯦꯕ
ꯑꯗꯣ ꯁꯤꯁꯦ ꯃꯥꯁꯦ ꯑꯩꯈꯣꯏꯒꯤ ꯎꯌꯦꯟꯁꯦ ꯑꯩꯈꯣꯏꯒꯤ ꯑꯣ ꯎꯆꯤ ꯃꯅꯥ ꯆꯣꯡꯕ ꯑꯗꯒꯤ ꯀꯪꯂꯥꯌꯦꯟ ꯆꯣꯡꯕ ꯑꯗꯨꯃꯥꯏꯅ ꯃꯣꯏꯁꯨ ꯎꯗ ꯅꯞꯄꯒ ꯆꯣꯡꯗꯣꯏꯔꯥ ꯅꯠꯇ꯭ꯔꯒ ꯂꯩꯕꯥꯛꯇ ꯆꯣꯡꯗꯣꯏꯔꯕ
ꯑꯗꯨꯝ ꯃꯈꯜ ꯃꯈꯜ ꯂꯩꯌꯦ ꯎꯗ ꯀꯩꯅꯣ ꯇꯧꯕꯒ ꯑꯩꯈꯣꯏ ꯀꯩ ꯍꯥꯏꯅꯤ ꯑ ꯀꯩꯅꯣꯗ ꯆꯣꯡꯕ ꯂꯩꯌꯦꯕꯀꯣ ꯎꯖꯥꯟꯗ ꯆꯣꯡꯕ ꯂꯩꯌꯦꯕꯀꯣ ꯑꯗꯨꯅ ꯎꯆꯥꯡꯌꯦꯟ ꯀꯧꯋꯦ ꯑꯗꯨꯗꯤ ꯆꯨꯝꯅꯒꯤ ꯑꯩꯈꯣꯏꯒꯤ ꯁꯥꯇꯤꯟ ꯃꯥꯟꯕ ꯑꯗꯨꯃꯥꯏꯅ ꯇꯧꯕ ꯑꯗꯨꯃꯥꯏꯅ ꯆꯣꯡꯉꯔꯣꯏꯕꯀꯣ ꯃꯥꯅ ꯑꯃꯨꯛ ꯄꯥꯝꯕꯤꯒꯤ ꯇꯥꯞꯇꯅꯦ ꯃꯁꯥꯒꯨꯝꯕ ꯂꯣꯡꯉꯒ ꯀꯣ ꯍꯥꯏꯗꯤ ꯃꯁꯥ ꯃꯆꯥ ꯃꯆꯥꯗ ꯂꯣꯡꯉꯒ ꯀꯣ ꯑꯗꯨꯃꯥꯏꯅ ꯃꯥꯗꯤ ꯎꯌꯦꯟꯁꯨ ꯁꯨꯛꯃꯥꯟ ꯃꯥꯟꯗꯦ ꯃꯁꯛꯇꯨ ꯀꯣ ꯍꯣꯏ ꯃꯆꯨꯕꯨꯗꯤ ꯃꯥꯟꯕꯀꯣ ꯑꯗꯨꯒ ꯀꯩꯅꯣ ꯀꯩ ꯍꯥꯏꯅꯤ ꯃꯥꯒꯤ ꯃꯁꯥꯗꯣ ꯑꯩꯈꯣꯏꯒꯤ ꯂꯩꯗꯧꯅ ꯇꯧꯔꯒ ꯀꯣ ꯃꯇꯨꯝ ꯃꯇꯨꯝ ꯌꯥꯎꯕ ꯂꯩ ꯑꯃ ꯂꯩꯕꯅꯦꯕꯀꯣ ꯑꯗꯨꯃꯥꯏꯅ ꯇꯧꯔ ꯆꯣꯡꯉꯦ ꯑꯇꯣꯞꯄ ꯌꯦꯟ ꯃꯈꯩꯗꯤ ꯑꯗꯨꯝ ꯆꯞ ꯃꯥꯟꯅꯩꯗ ꯑꯩꯈꯣꯏ ꯇꯔꯨ ꯌꯦꯟ ꯆꯣꯡꯕꯒꯨꯝꯕ ꯑꯗꯨꯃꯥꯏꯅ ꯂꯩꯕꯥꯛꯇ ꯆꯣꯡꯕ ꯂꯩꯕꯥꯛ ꯂꯩꯕꯥꯛ ꯎ ꯌꯦꯟ ꯍꯥꯏꯁꯦ ꯂꯩꯕꯥꯛ ꯃꯔꯨꯝꯒꯥꯏꯁꯤꯅ ꯑꯗꯨꯝ ꯀꯩꯅꯣꯗ ꯆꯣꯡꯕꯅꯦꯕ ꯂꯩꯕꯥꯛꯇ ꯑꯗꯨꯝ ꯆꯣꯡꯕꯅꯦꯕꯀꯣ
ꯑꯗꯨꯅꯤ ꯃꯣꯏꯁꯦ ꯃꯣꯏꯒꯤ ꯖꯥꯠ ꯃꯌꯥꯝꯁꯦ ꯑꯩꯈꯣꯏꯒꯤ ꯃꯁꯛ ꯈꯪꯗ꯭ꯔꯒꯗꯤ ꯆꯥꯔꯨ ꯌꯥꯄꯣꯟꯇꯦꯕ ꯍꯥꯏꯕꯗꯤ ꯑꯗꯨꯝ ꯆꯥꯕꯗ ꯑꯩꯈꯣꯏꯒꯤ ꯀꯩ ꯍꯥꯏꯅꯤ ꯎꯝ ꯈꯨꯗꯣꯡ ꯊꯤꯅꯤꯡꯉꯥꯏ ꯑꯣꯏꯕꯀꯣ ꯃꯌꯥꯝ ꯑꯃꯁꯨ ꯇꯥꯈ꯭ꯔꯦꯗꯅꯀꯣ ꯑꯗꯨꯗꯨꯅ ꯃꯣꯏꯁꯦ ꯆꯥꯕꯁꯦ ꯇꯁꯦꯡꯅ ꯃꯁꯛ ꯃꯌꯦꯛ ꯃꯁꯛ ꯃꯁꯥ ꯐꯖꯅ ꯈꯪꯗ꯭ꯔꯗꯤꯀꯣ ꯆꯥꯕꯕꯁꯤꯦ ꯀꯤ ꯆꯩꯩꯌꯦꯕ ꯀꯩꯅꯣ ꯆꯤꯡꯒꯨꯝꯒꯤ ꯀꯥꯡꯒꯨꯗꯨ ꯑꯣꯏꯔꯣ ꯑꯃꯕꯨ ꯑꯣꯏꯔꯣ ꯂꯩꯇꯅꯀꯣ ꯃꯣꯏꯁꯤꯡꯁꯦ ꯆꯥꯕꯗ ꯑꯩꯈꯣꯏꯒꯤ ꯍꯨ ꯑꯣꯟꯕꯁꯨ ꯂꯩꯌꯦꯅ ꯍꯥꯏꯕꯗꯣ ꯑꯗꯨꯅ ꯄꯪꯆꯥꯥ ꯆꯥꯕꯁꯨ ꯀꯤꯖꯩꯌꯦꯕ ꯃꯌꯦꯛ ꯁꯦꯡꯅ ꯁꯨꯝ ꯀꯩꯊꯦꯜꯗ ꯌꯣꯟꯕꯗ ꯑꯩꯈꯣꯏꯒꯤ ꯎꯌꯦꯟꯒꯥꯏꯁꯦ ꯑꯗꯨꯝ ꯈꯪꯉꯦ ꯑꯗꯩ ꯆꯤꯡꯒꯨꯝꯗ ꯑꯣꯏꯔꯒꯁꯨ ꯑꯩꯈꯣꯏꯒꯤ ꯆꯤꯡꯒꯨꯝ ꯑꯁꯥꯡ ꯑꯁꯥꯡꯕꯤꯗꯣ ꯑꯗꯨꯃ ꯈꯪꯉꯦ ꯎ ꯑꯇꯩ ꯑꯇꯩꯁꯤꯡꯁꯤꯗꯤ ꯑꯝꯇ ꯈꯪꯗꯦꯕ ꯍꯧꯖꯤꯛ ꯀꯩꯊꯦꯜꯗ ꯐꯅꯌꯥꯝ ꯑꯇꯣꯞ ꯑꯇꯣꯞꯄꯁꯨ ꯑꯗꯨꯝ ꯌꯣꯟꯅꯩꯌꯦꯕ ꯑꯗꯣ ꯑꯩꯈꯣꯏ ꯃꯁꯛ ꯈꯪꯗꯕꯅ ꯁꯨꯡꯛ ꯂꯩꯁꯨ ꯂꯩꯇꯦ ꯆꯥꯁꯨ ꯆꯥꯗꯦꯕ
ꯍꯣꯏ ꯄꯦꯟꯁꯦ ꯍꯥꯏꯕꯗꯤ ꯃꯥ ꯐꯖꯅ ꯈꯪꯗꯕ ꯃꯤ ꯆꯥꯛ ꯑꯩꯈꯣꯏꯗ ꯑꯗꯨꯝ ꯅꯈꯣꯏꯗꯤ ꯁꯨꯝ ꯑꯩꯈꯣꯏꯅ ꯆꯥꯔꯤꯁꯨ ꯁꯝ ꯀꯝ ꯉꯥꯛꯇꯅ ꯈꯪꯗꯕꯗꯤ ꯍꯦꯛ ꯃꯠꯇꯦꯗ ꯑꯩ ꯑꯗꯨꯝ ꯈꯪꯕ ꯃꯈꯩꯗꯣ ꯑꯗꯨꯗꯨꯅ ꯃꯥꯏ ꯑꯗꯨꯝ ꯃꯁꯛ ꯇꯣꯉꯥꯟꯕ ꯂꯩ ꯑꯗꯒꯤ ꯃꯥꯒꯤ ꯆꯥꯕ ꯌꯥꯕ ꯌꯥꯗꯕꯗꯣ ꯌꯦꯡꯕꯒꯤꯁꯨ ꯇꯣꯉꯥꯟꯕ ꯂꯩꯌꯦꯕꯀꯣ ꯑꯗꯨꯗꯨꯒꯤꯅꯦꯕ
ꯑꯗꯨꯒ ꯅꯪꯅ ꯅꯣꯡꯃ ꯑꯃꯁꯨ ꯑꯩꯉꯣꯟꯗ ꯄꯟꯕꯗ ꯑꯩꯈꯣꯏꯒꯤ ꯎꯝ ꯈꯥꯖꯣꯛ ꯈꯥꯖꯣꯛꯀ ꯇꯧꯔꯒ ꯑꯗꯨꯝ ꯍꯥꯎꯕꯅꯤ ꯀꯥꯏꯅ ꯍꯥꯏꯕ ꯅꯣꯏ ꯆꯤꯡꯗ ꯐꯪꯉꯦ ꯍꯥꯏꯕ ꯀꯩꯅꯣ ꯃꯅꯥ ꯃꯃꯤꯡꯗꯨꯣ ꯑꯗꯨꯝ ꯍꯥꯏꯕꯅꯤꯅ ꯑꯩꯉꯣꯟꯗ ꯍꯥꯏꯕꯗ ꯑꯩ ꯃꯃꯤꯡꯗꯨꯣ ꯀꯣꯛꯊꯣꯛꯈ꯭ꯔꯦ ꯑꯗꯨꯗꯣ ꯉꯁꯥꯏ ꯑꯩ ꯏꯃꯥꯟꯅꯕꯅ ꯑꯩꯉꯣꯟꯗ ꯍꯥꯏꯔꯛꯄ ꯑꯗꯨꯗꯣ ꯃꯣꯏꯗ ꯍꯧꯋꯦꯅ ꯃꯣꯏ ꯃꯣꯏꯒꯤꯗꯤ ꯃꯣꯏꯗꯤ ꯆꯤꯡꯗꯤ ꯅꯠꯇꯦꯗꯅ ꯑꯗꯨꯏꯁꯨ ꯃꯣꯏꯒꯤ ꯃꯣꯏ ꯏꯪꯈꯣꯜꯗ ꯍꯧꯥꯎꯋꯤ ꯈꯣꯠꯂꯤ ꯑꯗꯨꯒꯤꯗ ꯑꯗꯨꯝ ꯆꯥꯕꯗ ꯍꯥꯎꯏ ꯈꯣꯠꯂꯤ ꯃꯥꯅ ꯂꯥꯛꯄꯗ ꯑꯗꯨꯝ ꯍꯦꯛꯄꯤꯔꯛꯀꯦ ꯀꯥꯏꯅ ꯑꯩꯉꯣꯟꯗ ꯍꯥꯏꯌꯦꯕ ꯑꯗꯨ ꯃꯃꯤꯡꯗꯣ ꯉꯁꯥꯏ ꯃꯥꯅ ꯍꯥꯏꯕꯗꯣ ꯅꯪꯅ ꯍꯥꯏꯕꯗꯨ ꯆꯞ ꯃꯥꯟꯅꯩꯕ ꯑꯩꯅ ꯑꯩꯗꯤ ꯇꯥꯗ꯭ꯔꯤ ꯇꯧꯎꯁꯨ ꯍꯣꯏ ꯍꯣꯏ ꯍꯣꯏ ꯑꯗꯨꯗꯣ ꯃꯥ ꯂꯥꯛꯄꯗ ꯍꯦꯛ ꯄꯤꯔꯛꯀꯦ ꯍꯥꯏꯌꯦ ꯃꯁꯛꯀ ꯈꯪꯗꯦꯗ ꯃꯃꯤꯡꯗꯨ ꯏꯃꯥꯟꯅꯕ ꯑꯃꯅ ꯍꯥꯏꯕꯗꯒꯤ ꯇꯥꯕꯅꯤ ꯈꯣꯠꯄꯅꯤ ꯅꯪꯅꯁꯨ ꯑꯃꯨꯛ ꯍꯥꯏꯔꯛꯑꯦ ꯑꯗꯨꯗꯤ ꯅꯣꯏꯗ ꯍꯧꯇꯥꯔꯗꯤ ꯈꯔ ꯍꯦꯛꯑꯥ ꯄꯨꯕꯤꯔꯛꯑꯣ ꯑꯝꯇꯪ ꯃꯍꯥꯎ ꯌꯦꯡꯒꯦꯅ ꯍꯥꯏꯈꯤꯕꯅꯦ ꯑꯩꯅ
ꯃꯤ ꯊꯧꯑꯣꯏꯅ ꯊꯅꯩꯅꯦ ꯊꯑꯣꯏꯅꯅꯦ ꯑꯩꯈꯣꯏꯒꯤ ꯌꯨꯝꯗ ꯀꯩꯗꯧꯕꯩ ꯑꯃ ꯊꯥꯅꯩꯑꯦꯕꯀꯣ ꯑꯗꯨꯒ ꯃꯥꯒꯤ ꯃꯇꯣꯟ ꯑꯅꯧꯕꯁꯤꯅꯦꯕ ꯆꯥꯗꯣꯏꯁꯦ ꯑꯗꯨꯝ ꯈꯥꯖꯣꯛ ꯈꯥꯖꯣꯛ ꯇꯧꯔꯒ ꯑꯩꯈꯣꯏꯒꯤ ꯉꯥꯜꯂꯒꯨꯝꯕ ꯆꯥꯕ ꯀꯥꯟꯗꯀꯣ ꯃꯆꯨꯁꯤ ꯃꯨꯁꯤꯜꯂꯛꯀꯅꯦꯕꯀꯣ ꯑꯗꯨꯒ ꯑꯗꯨꯝ ꯃꯦꯠꯂꯒ ꯆꯥꯕ ꯅꯠꯇ꯭ꯔꯒ ꯑꯗꯨꯝ ꯍꯤꯡꯅ ꯆꯥꯛ ꯈꯣꯠꯅ ꯈꯣꯠꯂ ꯆꯥꯔꯁꯨ ꯌꯥꯏ ꯑꯗꯨꯗꯤ ꯃꯤ ꯃꯤꯒꯤ ꯑꯄꯥꯝꯕꯅꯤ ꯃꯥ ꯍꯩꯅꯕꯒꯤ ꯃꯇꯨꯡ ꯏꯟꯅ ꯀꯣ
ꯍꯣꯏ ꯑꯗꯨꯅꯤ ꯍꯥꯏꯁꯦ ꯃꯥꯅ ꯁꯤꯡꯖꯨꯒꯨꯝꯕꯒ ꯆꯥꯔꯁꯨ ꯌꯥꯏ ꯀꯥꯏꯅ ꯍꯥꯏꯌꯦꯕꯀꯣ ꯑꯗꯨ ꯇꯥꯔꯗꯤ ꯑꯗꯨꯝ ꯁꯤꯡꯖꯨ ꯃꯌꯥꯟ ꯃꯌꯥꯟ ꯑꯩꯈꯣꯏꯒꯤ ꯁꯨꯔꯒ ꯊꯣꯏꯔꯡ ꯕꯦꯁꯣꯡꯒ ꯍꯥꯞꯄ ꯒ ꯇꯧꯕꯗꯣ ꯑꯗꯨꯁꯨ ꯑꯗꯨꯝ ꯍꯥꯞꯄ ꯌꯥꯔꯝꯒꯅꯦꯕ ꯑꯗꯨꯃꯥꯏꯅ ꯆꯥꯕꯗꯤ ꯍꯩꯗꯤ ꯍꯩꯗꯧ ꯃꯥꯜꯂꯦꯅ ꯈꯟꯕꯗ
ꯍꯧꯕꯅꯤ ꯍꯧꯕꯅꯤ ꯐꯁꯨ ꯌꯥꯝ ꯐꯕꯅꯦꯕꯀꯣ ꯅꯣꯏ ꯁꯨꯝ ꯆꯥꯈꯤꯗꯕꯅꯤ
ꯑꯗꯨꯅꯦ ꯑꯩꯅ ꯑꯝꯇ ꯍꯦꯛꯄꯤꯔꯛꯑꯣ ꯅꯪ ꯂꯥꯛꯄꯗ ꯑꯩꯁꯦ ꯃꯍꯥꯎ ꯑꯃꯨꯛꯇꯪ ꯌꯦꯡꯒꯦ ꯑꯃꯨꯛꯇ ꯆꯥꯗ꯭ꯔꯤ ꯄꯨꯟꯁꯤꯗ ꯑꯩ ꯃꯁꯛꯄꯨ ꯈꯪꯗꯦ ꯍꯣꯏ ꯎꯔꯝꯕꯗꯤ ꯌꯥꯏꯀꯣ ꯑꯗꯨꯏꯁꯨ ꯃꯃꯤꯡꯒ ꯃꯃꯤꯡꯒ ꯉꯁꯥꯏ ꯄꯥꯝꯕꯤꯗꯨꯒ ꯃꯃꯤꯡꯗꯨꯒ ꯄꯨꯟꯅ ꯈꯪꯗꯕ ꯍꯥꯏꯇꯥꯔꯦ ꯑꯗꯨꯒꯨꯝꯕ ꯑꯣꯏꯔꯝꯕꯁꯨ ꯌꯥꯏꯑꯦꯕ ꯎꯗꯤ ꯎꯔꯝꯗꯧꯗꯤ ꯃꯥꯜꯂꯦꯕ ꯑꯩꯅ ꯅꯣꯏꯅ ꯁꯨꯝ ꯍꯥꯏꯕꯗꯨꯗ ꯁ ꯃꯌꯥꯝꯅ ꯁꯨꯝ ꯑꯌꯥꯝꯕ ꯈꯪꯅꯕ ꯄꯣꯠ ꯑꯣꯏꯕꯅꯤꯅꯀꯣ ꯑꯩꯈꯣꯏꯁꯨ ꯑꯗꯨꯝ ꯈꯪꯍꯧꯗꯧꯗꯤ ꯃꯜꯂꯦ ꯃꯃꯤꯡꯒ ꯄꯨꯟꯅ ꯈꯪꯗꯕ ꯍꯥꯏꯇꯥꯔꯦ ꯑꯩꯁꯨ
ꯈꯪꯉꯝꯗꯧ ꯃꯥꯟꯗꯦꯗꯥ ꯅꯪ ꯑꯩꯅ ꯊꯥꯖꯗꯦꯕ ꯍꯥꯏ ꯑꯗꯨꯏ ꯄꯣꯠ ꯑꯗꯨꯝ ꯑꯌꯥꯝꯕꯅ ꯆꯤꯡꯗ ꯍꯧꯕꯅꯦꯕ ꯑꯗꯨ ꯊꯑꯣꯏꯅ ꯃꯤ ꯑꯍꯟ ꯈꯔꯅꯗꯤ ꯌꯨꯝꯗ ꯑꯗꯨꯝ ꯊꯥꯅꯕꯩ ꯋꯥꯅꯦꯕꯀꯣ ꯊꯑꯣꯏꯅ ꯌꯥꯝ ꯄꯥꯛ ꯍꯦꯟꯅ ꯄꯥꯛ ꯁꯟꯅ ꯊꯥꯅꯕꯗꯤ ꯑꯣꯏꯗꯕꯅꯤꯗ
ꯑꯗꯨꯅꯤ ꯃꯣꯏꯁꯦ ꯁꯨꯝ ꯃꯇꯣꯟ ꯍꯦꯛꯑꯥ ꯍꯦꯛꯑꯥ ꯒꯥ ꯌꯥꯝ ꯂꯣꯡꯊꯣꯔꯛꯑꯦꯒ ꯍꯥꯏ ꯏꯃꯥꯅ ꯆꯨꯝꯃꯤꯔꯥ ꯂꯥꯜꯂꯤꯔꯥꯗꯤ ꯈꯪꯗꯦ
ꯂꯣꯡꯊꯣꯛꯇꯣꯏꯅꯦ ꯑꯗꯨꯝ ꯍꯥꯏꯕꯗꯤ ꯆꯍꯤ ꯆꯍꯤ ꯈꯨꯗꯤꯡꯒꯤ ꯂꯣꯡꯊꯣꯛꯇꯣꯏꯅꯦ ꯃꯥꯗꯤ ꯑꯃ ꯉꯁꯤ ꯍꯟꯗꯛ ꯃꯇꯣꯟ ꯍꯥꯏꯗꯤ ꯃꯌꯣꯟ ꯑꯃ ꯆꯣꯡꯕꯁꯦ ꯃꯊꯪ ꯑꯍꯨꯝ ꯃꯔꯤ ꯑꯗꯨꯃꯥꯏꯅ ꯆꯣꯡꯗꯣꯏꯅꯤ ꯑꯗꯨꯝ ꯆꯍꯤ ꯈꯨꯗꯤꯡꯒꯤ ꯑꯗꯨꯝ ꯆꯥꯎꯊꯣꯛꯇꯣꯏꯅꯤ ꯑꯗꯨꯝ
ꯐꯩꯅꯦ ꯑꯗꯨꯗꯤ ꯌꯥꯝꯅ ꯑꯗꯨ ꯃꯥꯏ ꯄꯥꯝꯕꯤꯁꯦ ꯀꯌꯥꯝ ꯆꯥꯎꯒꯦ
ꯆꯥꯎꯗꯦꯍꯦ ꯑꯩꯈꯣꯏ ꯁꯨꯝ ꯅꯣꯡꯃꯥꯡꯈꯥ ꯄꯥꯝꯕꯤꯒꯨꯝꯕ ꯑꯗꯨꯒꯨꯝꯕ ꯋꯥꯅꯦꯕ ꯍꯥꯏꯗꯤ ꯑꯗꯨꯝ ꯆꯥꯎꯍꯟꯒꯦꯁꯨ ꯆꯥꯎꯍꯟꯕ ꯌꯥꯕ ꯑꯗꯩ ꯄꯤꯛꯍꯟꯒꯤꯁꯨ ꯄꯤꯛꯍꯟꯒꯦ ꯑꯗꯨꯝ ꯅꯣꯡꯃꯥꯡꯈꯥꯗꯧꯅ ꯑꯗꯨꯃꯥꯏꯅ ꯇꯧꯋꯦꯗ ꯍꯥꯏꯕꯗꯤ ꯌꯥꯝ ꯆꯥꯎꯗꯦ ꯅꯣꯡꯃꯡꯈꯥꯃꯛꯁꯨ ꯑꯗꯨꯃꯥꯏꯅꯁꯨ ꯌꯥꯝ ꯂꯣꯡꯗꯦꯕꯀꯣ ꯍꯣꯏ ꯑꯗꯨꯃꯥꯏꯅ ꯃꯥꯒꯤ ꯐꯤꯕꯝ ꯃꯨꯔꯇꯤ ꯑꯗꯣ ꯑꯗꯨ ꯃꯅꯥꯗꯣ ꯁꯨꯃꯥꯏꯅ ꯇꯧꯔꯒ ꯇꯃꯣ ꯈꯔ ꯁꯪꯗꯣꯛꯑꯒ ꯑꯗꯒꯤ ꯁꯪꯗꯣꯛꯄ ꯁꯪꯗꯣꯛꯄ ꯍꯥꯏꯗꯤ ꯈꯔ ꯍꯥꯏꯗꯤ ꯌꯥꯝ ꯃꯆꯨꯅ ꯑꯃꯨꯛ ꯈꯔ ꯑꯁꯪꯕ ꯍꯥꯏꯇꯥꯔꯁꯨ ꯌꯥꯛꯏꯗꯅꯀꯣ ꯃꯅꯥꯗꯣ ꯑ ꯑꯃꯗꯨꯅ ꯌꯥꯛꯇꯕꯀꯣ ꯑꯗꯨꯃꯥꯏꯅ ꯑꯣꯏꯕꯅꯤ ꯑꯗꯨꯝ ꯄꯥꯝꯕꯤ ꯃꯅꯥ ꯈꯨꯄꯥꯟ ꯀꯩꯀꯩ ꯑꯗꯨꯝ ꯆꯞ ꯃꯥꯟꯅꯩꯗ ꯂꯨꯃꯥꯡꯈꯥ ꯃꯄꯥꯟꯁꯨ ꯅꯣꯡꯃꯥꯡꯈꯥ ꯃꯄꯥꯟ ꯅꯪ ꯅꯣꯡꯃꯥꯡꯈꯥ ꯑꯉꯧꯕ ꯃꯄꯥꯟꯗꯨ ꯎꯔꯕ
ꯎꯔꯦ
ꯑꯗꯨꯒ ꯆꯞ ꯃꯥꯟꯅꯩ ꯍꯧꯖꯤꯛꯀꯤ ꯁꯥꯠꯇꯨꯏ ꯈꯨꯠ ꯁꯥꯠꯇꯣ ꯅꯣꯡꯃꯥꯡꯈꯥ ꯄꯥꯝꯕꯤꯒ ꯆꯞ ꯃꯥꯟꯅꯩꯕ ꯆꯥꯎꯕꯁꯨ ꯁꯨꯃꯥꯏꯅ ꯆꯥꯎꯗꯣꯏꯅꯦꯕ
ꯎꯝ ꯅꯣꯡꯃꯪꯈꯥ ꯑꯉꯧꯕꯗꯤ ꯎꯔꯤꯗꯅ ꯅꯣꯡꯃ ꯅꯪꯁꯨ ꯌꯥꯎꯔꯒ ꯑꯩꯈꯣꯏ ꯏꯃꯨꯡ ꯃꯅꯨꯡꯒꯤ ꯃꯤ ꯃꯌꯥꯝꯒꯥ ꯇꯧꯔꯒ ꯑꯩꯈꯣꯏ ꯏꯁꯇ꯭ꯔꯣꯕꯦꯔꯤꯒꯤ ꯎꯝ ꯏꯁꯇ꯭ꯔꯣꯕꯦꯔꯤ ꯆꯥꯕꯒꯤ ꯑꯃ ꯈꯣꯏ ꯀꯣꯏꯕ ꯆꯠꯂꯨꯕꯗꯣ ꯑꯗꯨꯒꯤ ꯍꯜꯂꯛꯄꯗ ꯑꯩꯈꯣꯏꯅ ꯉꯥ ꯂꯩꯈꯤꯁꯦꯅ ꯇꯧꯔꯛꯄ ꯀꯥꯟꯗ ꯎꯝ ꯀꯩꯅꯣ ꯁꯤꯡꯖꯨꯒ ꯆꯥꯔꯒ ꯑꯗꯩ ꯌꯦꯔꯨꯝꯒꯤ ꯑꯥ ꯑꯇꯥꯎꯕꯗꯣ ꯁꯤꯡꯖꯨꯗꯣ ꯅꯣꯏꯁꯤꯜꯂꯒ ꯆꯥꯔꯛꯄꯗ ꯑꯗꯨꯒꯤ ꯃꯅꯥꯛꯇꯨꯗ ꯍꯧꯔ ꯂꯩꯔꯝꯕꯗ ꯑꯩꯈꯣꯏꯅ ꯃꯁꯥ ꯑꯃ ꯊꯦꯛꯑ ꯄꯨꯔꯛꯏꯗꯨꯗꯤ ꯑꯩꯅ ꯌꯨꯝꯗ ꯊꯥꯕꯗ ꯒꯝꯂꯥꯗ ꯐꯖꯅ ꯍꯧꯔꯝꯃꯕꯅꯤꯕ ꯑꯗꯨꯒ ꯀꯩꯗꯧꯕꯗꯅꯣ ꯈꯪꯗꯦ ꯀꯃꯥꯏꯅ ꯇꯧꯕꯗꯅꯣ ꯈꯪꯗꯦ ꯁꯤ ꯊꯤꯈ꯭ꯔꯦꯕ ꯌꯥꯝ ꯆꯥꯎꯅ ꯍꯧꯔꯝꯃꯕꯅꯦꯕ ꯒꯝꯂꯥꯗ ꯑꯗꯨꯗꯨꯒ ꯍꯧꯖꯤꯛꯇꯤ ꯁꯤꯈ꯭ꯔꯦ ꯅꯣꯡꯃꯥꯡꯉꯥ ꯑꯉꯧꯕꯗꯤ ꯈꯥꯡꯉꯤ ꯃꯁꯛ
ꯎꯝ ꯑꯩꯈꯣꯢ ꯁꯋꯥꯏ ꯌꯥꯝ ꯍꯥꯎꯋꯤꯗ
ꯒ ꯅꯪ ꯅꯤꯡꯁꯤꯡꯕ꯭ꯔꯥ ꯑꯩꯅ ꯍꯧꯖꯤꯛ ꯍꯥꯏꯗꯣ ꯑꯩꯈꯣꯏꯅ ꯏꯟꯒ ꯆꯤꯡꯉꯒ ꯉꯥꯒ ꯐꯥꯔꯒ ꯉꯥꯒ ꯂꯩꯔ ꯂꯥꯛꯄꯗꯣ
ꯈꯪꯉꯦꯍꯦ ꯑꯩꯅ ꯆꯤꯡꯕ ꯀꯥꯟꯗ ꯉꯥ ꯐꯥꯕꯗꯣ ꯃꯣꯏꯅ ꯅꯣꯏ ꯁꯨꯡꯄꯥ ꯊꯥꯖꯔꯣꯏ ꯅꯣꯏ ꯆꯤꯡꯉꯗꯤ ꯑꯣꯏꯖꯧꯒ ꯍꯥꯏꯔꯒ ꯑꯩꯈꯣꯏꯅ ꯑꯩꯅ ꯆꯤꯡ ꯑꯗ ꯌꯥꯎꯔꯛꯄꯗꯣ
ꯎꯝ ꯑꯗꯨꯏꯗꯣ ꯐꯅ ꯀꯨꯏꯔꯦ ꯆꯍꯤ ꯃꯉꯥꯒꯨꯝꯕꯗꯤ ꯁꯨꯗꯔꯣꯔꯝꯃꯥꯅꯤ ꯃꯉꯥ ꯇꯔꯨꯛ ꯃꯌꯥ ꯁꯨꯔꯝꯃꯅꯤ ꯌꯥꯝꯗ꯭ꯔꯕꯗ ꯆꯍꯤ ꯃꯔꯤ ꯃꯉꯥ ꯁꯨꯔꯝꯃꯅꯤ ꯍꯣꯏ ꯍꯣꯏ ꯍꯣꯏ